ꯍꯜꯂꯣ ꯑꯥ ꯆꯥꯛ ꯆꯥꯔꯕꯣ
ꯆꯥꯗ꯭ꯔꯤ
ꯌꯥꯝ ꯊꯦꯡꯉꯤꯅ
ꯎꯝ ꯊꯦꯡꯉꯤꯕ ꯍꯜꯂꯗꯤ ꯎꯝꯔ
ꯀꯩꯗꯧꯋꯤꯅꯣ
ꯐꯃꯝꯃꯤꯗ ꯀꯩ ꯀꯩ ꯑꯥ ꯏꯆꯦ ꯄꯔꯦꯃꯤꯇꯥꯗꯣ ꯄꯥꯎ ꯐꯥꯎꯅꯕ꯭ꯔꯣ
ꯑꯥ ꯉꯁꯥꯏ ꯑꯉꯥꯡ ꯃꯁꯝ ꯀꯛꯄ ꯆꯠꯄ꯭ꯔꯥ
ꯎꯝ ꯆꯂꯦ
ꯀꯅꯥꯗ ꯀꯛꯑꯦ
ꯈꯣꯏ ꯃꯃꯥꯡꯒꯤꯗ ꯀꯛꯏꯗ
ꯎꯝ ꯐꯔꯦ ꯐꯔꯦ ꯑꯦꯛꯖꯥꯝꯗꯤ ꯍꯥꯏꯗꯣꯛꯈ꯭ꯔꯕ
ꯍꯥꯏꯗꯣꯛꯇ꯭ꯔꯤ ꯅꯍꯥꯟꯗ ꯂꯣꯏꯗꯉꯥꯏ
ꯁꯝꯃꯔ ꯕ꯭ꯔꯦꯛ ꯄꯤꯗꯕ꯭ꯔꯥ
ꯃꯣꯏ ꯕꯦꯛꯁꯦ ꯃꯃꯥꯡꯒꯤꯗꯨꯗ ꯅꯨꯃꯤꯠ ꯇꯔꯦꯠꯅꯤꯗ ꯀꯩꯅꯣ ꯄꯤꯔꯝꯃꯦ ꯑꯗꯨꯩꯅ ꯄꯤꯈꯤꯗ꯭ꯔꯥ
ꯅꯨꯃꯤꯠ ꯇꯔꯦꯠꯅꯤ ꯈꯛꯇꯤ ꯌꯥꯝ ꯇꯦꯜꯂꯦꯅꯦ ꯊꯥꯏꯅ ꯑꯩꯈꯣꯏ ꯃꯇꯝꯗꯗꯤ ꯊꯥ ꯑꯃ ꯍꯦꯜꯂꯒ ꯁꯨꯇꯤ ꯊꯥꯕꯅꯦ
ꯍꯧꯖꯤꯛꯀ ꯃꯥꯟꯅꯗꯦꯗ ꯊꯥꯏꯅꯖꯤꯛꯀ ꯂꯣꯏ ꯈꯦꯠꯅꯔꯦ
ꯇ ꯍꯥꯏꯥꯏꯅ ꯐꯥꯗꯦ ꯊꯥ ꯃꯈꯥꯏ ꯑꯃ ꯊꯥ ꯑꯃ ꯑꯗꯨꯨꯃꯥꯏꯅ ꯊꯥꯅꯕ ꯍꯧꯖꯤꯀꯥꯟꯗꯤ ꯅꯨꯃꯤꯠ ꯃꯉꯥꯅꯤ ꯇꯔꯨꯛꯅꯤꯈꯛ
ꯎ ꯍꯧꯖꯤꯛꯅ ꯄꯨꯔꯥ ꯀꯝꯁꯤꯛꯇꯤ ꯐꯣꯏꯕ ꯑꯗꯨꯗꯨꯅ
ꯎꯝ ꯇꯔꯥꯅꯤꯁꯦ ꯌꯥꯝ ꯁꯥꯡꯉꯦ ꯍꯧꯖꯤꯛꯀꯥꯟꯗꯤ ꯊꯥꯅꯕꯗꯨꯗ ꯎꯝ ꯁꯥꯟꯅꯐꯝꯁꯨ ꯂꯩꯔꯛꯇꯕꯩꯔꯥ ꯈꯪꯗꯦ ꯃꯣꯏꯁꯨ ꯆꯤꯊꯔꯛꯇ꯭ꯔꯤꯁꯦ ꯂ ꯄꯥ ꯄꯇ ꯂꯩꯦꯔꯥꯛꯛꯇꯕ
ꯃꯗꯨꯏꯗꯁꯨ ꯅꯠꯇꯦꯗ ꯃꯣꯏ ꯖꯦꯅꯦꯔꯦꯁꯟꯁꯦ ꯇꯣꯉꯥꯟꯕꯒꯤꯅꯤ
ꯎꯝ
ꯑꯩꯈꯣꯏ ꯃꯇꯝꯗꯨꯅ ꯈꯤꯇꯪ ꯀꯩꯅꯣ ꯇꯧꯕꯁꯦ ꯗꯦꯕꯂꯞ ꯇꯧꯕꯁꯦ ꯈꯔ ꯋꯥꯠꯄ ꯍꯧꯖꯤꯛꯅ ꯁꯨꯝ ꯗꯤꯕꯂꯞ ꯄꯨꯧꯈꯠꯂꯛꯄꯒꯤ ꯃꯣꯏꯗ ꯃꯇꯝꯁꯦ ꯍꯥꯏꯗꯤ ꯀꯃꯥꯏ ꯍꯥꯏꯅꯤ ꯃꯣꯏ ꯏꯁꯀꯣꯞꯁꯦ ꯄꯥꯁ ꯑꯣꯏꯔꯛꯄꯒꯤ ꯂꯥꯎꯊꯣꯔꯛꯄꯒꯤ ꯁꯨꯝ ꯑꯩꯈꯣꯏ ꯃꯇꯝꯁꯤꯅ ꯈꯤꯇꯪ ꯂꯥꯏ ꯂꯥꯏ ꯃꯣꯏ ꯍꯧ ꯁꯨ ꯑꯍ ꯑꯍꯦꯟꯕ ꯃꯌꯥꯝ ꯃ ꯄꯣꯔꯁꯟ ꯑꯗꯒꯤ ꯀꯩꯅꯣꯗ ꯍꯥꯞꯆꯤꯜꯂꯛꯄ ꯃꯌꯥꯝꯁꯦ ꯁꯤꯁꯤꯅꯅꯤ
ꯎꯝ
ꯅꯣꯏꯁꯦ ꯑꯉꯥꯡ ꯑꯦꯛꯖꯥꯝ ꯂꯣꯏꯔꯕ
ꯎ ꯂꯣꯏꯈꯔꯦ ꯀꯨꯏꯗ꯭ꯔꯤ ꯑꯩꯈꯣꯏꯁꯨ
ꯀ꯭ꯂꯥꯁ ꯀꯦ ꯇꯃꯤ
ꯀ꯭ꯂꯥꯁ ꯇꯨ
ꯎꯝ
ꯅꯪ ꯑꯉꯥꯡ ꯀ꯭ꯂꯥꯁ ꯀꯌꯥ ꯀꯛꯑꯒꯦ
ꯑꯥꯖꯣ ꯇꯨ ꯇꯅꯤ
ꯎꯝ ꯐꯅꯦ ꯀ꯭ꯂꯥꯁꯁꯨꯁꯨ ꯆꯞ ꯃꯥꯟꯅꯩꯅꯦ
ꯎꯝ
ꯅꯨꯄꯥꯔꯣ ꯅꯨꯄꯤꯔꯣ ꯑꯥ ꯎꯝ ꯊꯕꯛ ꯏꯟꯈꯥꯡ ꯆꯠꯇ꯭ꯔꯕꯣ ꯍꯧꯖꯤꯛꯀꯥꯟꯗꯤ
ꯅꯣꯡ ꯇꯥꯕꯅꯤꯅ ꯆꯠꯇꯦ
ꯏꯁꯤꯡꯒꯤ ꯑꯣꯗꯔ ꯂꯥꯛꯇꯦ ꯇꯥꯁꯤ ꯇꯔꯦ
ꯎꯝ ꯍ
ꯑꯗꯨ ꯏꯇꯥꯎꯕꯤꯗꯣ ꯏꯇꯥꯎꯕ ꯅꯥꯕꯒꯤ ꯍꯌꯦꯡ ꯌꯥꯏꯉꯪꯗꯣ ꯑꯩꯈꯣꯏꯗ ꯌꯥꯏꯉꯪꯍꯧꯕ꯭ꯔꯅ ꯍꯪꯉꯝꯕꯅꯦꯕ ꯑꯩꯅ ꯍꯧꯋꯦꯅ ꯍꯥꯏꯕ ꯑꯣ ꯌꯥꯏꯉꯪꯗꯣ ꯃꯅꯥ ꯅꯠꯇꯕ ꯌꯥꯏꯉꯪ ꯃꯔꯨꯗꯣ ꯃꯅꯨꯡꯒꯤ ꯃꯔꯨꯗꯣ ꯎ ꯈꯔ ꯂꯧꯒꯦ ꯈꯔ ꯐꯨꯛꯇꯠꯀꯦ ꯃꯥꯅ ꯀꯗꯥꯏꯗ ꯍꯧꯕꯖꯥꯠꯅꯣ ꯈꯪꯗꯦ ꯌꯥꯉꯪꯗꯣ ꯃꯤꯅ ꯁꯨꯃꯥꯏꯅ ꯄꯤꯊꯛꯑꯣ ꯍꯥꯏ ꯐꯩ ꯍꯥꯏ ꯃꯁꯥꯁꯨ ꯀꯟꯈꯠꯀꯅꯤ ꯆꯈꯥꯎꯁꯨ ꯐꯅꯤ ꯑꯗꯩ ꯃꯥꯏ ꯐꯦꯕꯚꯣꯔꯥꯏꯠ ꯀꯀꯥꯁꯨ ꯍꯟꯅꯤ ꯍꯥꯏꯌꯦꯅ ꯍꯥꯏꯕ ꯑꯩꯅ ꯑꯦ ꯃꯥ ꯊꯤꯐꯝ ꯈꯪꯗ ꯂꯩꯔꯤꯅ‌ꯦ ꯍꯥꯏꯕꯗꯣ ꯑꯦ ꯑꯗꯨꯗꯤ ꯑꯩꯈꯣꯏꯗ ꯌꯥꯝ ꯍꯧꯋꯦ ꯍꯌꯦꯡ ꯄꯨꯛꯑꯣ ꯂꯥꯛꯑꯣꯅ ꯍꯥꯏꯕꯗ ꯃꯥ ꯉꯁꯤ ꯂꯥꯛꯀꯦ ꯇꯧꯔꯝꯕꯅꯦ ꯑꯗꯣ ꯃꯥ ꯊꯦꯡꯉꯦꯅ ꯍꯌꯦꯡ ꯍꯌꯦꯡ ꯑ ꯍꯌꯦꯡ ꯀꯩꯅꯣ ꯇꯧꯒꯦꯅ ꯍꯌꯦꯡ ꯍꯦꯛ ꯇ‌ꯣꯞꯄ ꯂꯥꯛꯀꯦꯅ ꯍꯥꯏꯌꯦ ꯑꯗꯨꯒ ꯂꯐꯨꯁꯨ ꯂꯐꯨꯁꯨ ꯈꯔ ꯀꯩꯅꯣ ꯇꯧꯋ‌ꯦ ꯀꯥꯏꯗ ꯑꯗꯩ ꯆꯔꯥꯝꯃ‌ꯣꯏꯅ
ꯅꯣꯏ ꯑꯗꯣꯝꯗꯤ ꯀꯩꯅꯣꯁꯦ ꯎꯝ
ꯑꯥ
ꯀꯩꯅꯣꯝꯃ ꯀꯥꯎꯈ꯭ꯔꯦꯅ ꯀꯩꯅꯣꯝꯃ ꯍꯪꯒꯦꯅ ꯇꯧꯔꯒ
ꯑꯗꯨꯒ ꯃꯣꯏꯒꯤ ꯆꯦꯡꯒꯨꯝꯁꯨ ꯌꯥꯝ ꯐꯪꯉꯦꯌꯦ ꯃꯊꯛꯀꯤ ꯆꯤꯡꯗꯣ ꯑꯩꯈꯣꯏ ꯃꯊꯛꯀꯤ ꯆꯤꯡꯗꯨꯗ ꯆꯦꯡꯒꯨꯝꯁꯨ ꯌꯥꯝ ꯐꯪꯉꯦꯅꯥ ꯑ
ꯃꯣꯏꯖꯤ ꯀꯟꯕꯅꯦ ꯑꯗꯨꯝꯕꯖꯤ
ꯎꯝ ꯍ ꯎꯁꯣꯏ ꯃꯌꯥꯝꯃꯨꯛ ꯐꯪꯉꯦꯅ ꯎꯁꯣꯏ ꯎꯇꯤ ꯇꯧꯋꯦꯅ ꯍꯥꯏ ꯑꯗ ꯑꯩꯉꯣꯟꯗ ꯉꯁꯥꯏ ꯄꯥꯛꯅꯝ ꯌꯥꯝ ꯆꯥꯅꯤꯡꯉꯦ ꯁꯦꯝꯕꯗꯤ ꯍꯩ ꯇꯦ ꯅꯪ ꯁꯦꯝꯕ ꯍꯩꯕ꯭ꯔꯥ ꯄꯩꯁꯥ ꯈꯥꯏꯅꯔꯒ ꯄꯥꯛꯅꯝ ꯁꯤꯡꯖꯨ ꯀꯀꯥ ꯆꯥꯥꯁꯦ ꯊꯥꯡꯖꯒꯨꯝꯕꯗ ꯆꯥꯁꯦꯅ ꯍꯥꯏꯔꯛꯑꯦ
ꯂꯝꯁꯦ ꯂꯥꯞ ꯂꯥꯞ ꯂꯩꯅꯕꯅꯤꯅ ꯑꯩꯈꯣꯏꯁꯨ ꯂꯥꯛꯄꯗꯤ ꯌꯥꯕꯖꯥꯠꯅꯤꯅꯦ ꯅ‌ꯣꯡꯐꯗꯣꯛ ꯀꯩꯀꯩꯅꯣ ꯁꯦꯝ ꯁꯖꯜꯂꯒ
ꯑꯥ ꯌꯥꯏ ꯁꯤꯡꯖꯨ ꯑꯗꯒꯤ ꯕꯣꯔꯥ ꯄꯥꯛꯅꯝ ꯀꯩꯀꯥꯗ‌ꯣ ꯍꯧꯔꯒ ꯄꯩꯁꯥ ꯈꯩꯖꯤꯟꯅꯔꯒ ꯆꯥꯁꯦ ꯃꯄꯣꯠ ꯃꯆꯩꯗꯣ ꯂꯩꯔꯒ ꯍꯥꯏꯕ ꯅꯪ ꯊꯣꯡꯕ ꯍꯩꯔꯗꯤ ꯊꯣꯡꯕꯤꯌꯣꯅ ꯃꯣꯏꯗꯤ ꯍꯩ ꯇ‌ꯦ ꯍꯥꯏꯌꯦꯕ ꯄꯥꯛꯅꯝ ꯁꯤꯡꯖꯨꯕꯨꯗꯤ ꯈꯔ ꯍꯩꯕ ꯑꯗꯨꯑꯣꯏꯁꯨ ꯉꯥꯔꯤ ꯉꯇꯥꯏꯒ ꯇꯧꯗꯅ ꯇꯧꯕꯗꯣ ꯄꯥꯛꯅ ꯍꯩꯇꯦ ꯈꯣꯠꯇꯦ ꯁꯦꯝꯁꯦꯅ ꯑꯩꯅ ꯌꯥꯏꯌꯦ ꯆꯥꯁꯦꯅ ꯍꯥꯏꯒꯤꯈꯤꯕꯅꯦ
ꯌꯥꯏꯌꯦ ꯑꯗꯨꯨꯝꯕ ꯑꯐꯕ ꯆꯥꯕꯗꯨꯗꯤ ꯃꯅꯥ ꯃꯁꯤꯡꯁꯨ ꯌꯥꯏꯅ ꯌꯥꯝ ꯆꯥꯎ ꯍꯥꯏ
ꯎꯝ
ꯖꯤꯛꯇꯤ ꯁꯤꯡꯖꯨꯒꯁꯦ ꯍꯥꯎꯇ꯭ꯔꯦꯗ ꯊꯥꯏꯅ
ꯑꯧ ꯊꯥꯏꯅꯒꯤ ꯍꯅꯨꯕꯤ ꯄꯣꯐꯝꯗꯨ ꯌꯣꯟꯕꯗꯨꯗꯤ ꯑꯩꯈꯣꯏ ꯄꯩꯁꯥ ꯈꯥꯏꯖꯟꯅꯔꯒ ꯑꯗꯨꯝ ꯆꯥꯕ ꯆꯠꯂꯛꯏꯅꯦꯕ ꯍꯧꯖꯤꯛꯅꯅꯦ ꯃꯍꯥꯎꯁꯦ ꯋꯥꯠꯊꯔꯛꯑꯦ ꯈꯔ
ꯊꯔꯣꯏ ꯃꯇꯝ ꯌꯧꯁꯤꯜꯂꯛꯑꯦ ꯍꯧꯖꯤꯛ ꯊꯔꯣꯏ ꯃꯇꯝꯅꯤ
ꯎꯝ ꯊꯔꯣꯏ ꯑꯃ ꯐꯖꯅꯒ ꯊꯣꯡꯉꯒ ꯄꯨꯟꯅ ꯆꯥꯛ ꯆꯥꯅꯕ ꯌꯥꯕ ꯖꯥꯠꯅꯤ
ꯑꯩꯁꯨ ꯄꯥꯠꯇ ꯀꯨꯝꯕꯗꯨ ꯇꯟꯗꯅ ꯀꯨꯝꯃꯨꯔꯗꯤ ꯐꯅꯌꯥꯝꯗꯤ ꯀꯩꯅꯣꯇꯧꯅꯤ ꯈꯨꯠꯂꯛꯀꯅꯤ ꯉꯥꯅꯦ ꯊꯔ‌ꯣꯏꯅ‌ꯦ
ꯎꯝ
ꯅ‌ꯣꯏ ꯗ‌ꯣꯝ ꯊꯔꯣꯏ ꯀꯧꯇꯥꯗ ꯀꯌꯥ ꯀꯃꯥꯏꯅ ꯌꯣꯟꯒꯦ
ꯊꯔꯣꯏ ꯀꯧꯇꯥꯗ ꯂꯨꯄꯥ ꯆꯥꯝꯃ ꯁꯕꯦꯟꯇꯤ ꯍꯨꯝꯗ꯭ꯔꯥ ꯁꯨꯃꯥꯏꯅ ꯄꯤꯕꯅꯦ
ꯑꯗꯨꯝ ꯌꯥꯏꯗ
ꯎꯝ
ꯑꯩꯁꯦ ꯂꯧꯕꯨꯛ ꯊꯥꯔꯣꯢ ꯂꯧꯕꯨꯛ ꯊꯔꯣꯏꯅ ꯀꯔꯝꯕꯅꯣ
ꯎꯝ ꯂꯧꯕꯨꯛ ꯊꯧꯔꯣꯏ ꯑꯣꯏꯗꯣꯏꯅꯦ ꯑꯆꯧꯕꯗꯣ ꯑꯗꯨꯅ ꯀꯅꯥ ꯀꯅꯥ ꯂꯩꯩꯔꯤꯅꯣ ꯏꯃꯥꯈꯣꯏꯒ ꯂꯩꯔꯣ
ꯎꯝ ꯂꯩ ꯄꯨꯟꯅ ꯆꯥꯔꯦ ꯍꯣꯏꯁ꯭ꯔꯤꯁꯇ꯭ꯔꯤ
ꯅꯪ ꯀꯩꯅꯣ ꯗꯣ ꯊꯣꯡ ꯂꯣꯜꯁꯤꯟꯂꯣ ꯕꯦꯛꯀ꯭ꯂꯥꯎ ꯌꯥꯗꯔꯦ ꯄꯟꯕ ꯌꯥꯗꯕꯅꯦ
ꯅꯤꯕꯥ
ꯌꯥꯔꯔꯣꯢ ꯎꯝ ꯑꯩꯖꯨ ꯊꯣꯛꯒꯦ ꯇ ꯂꯩ ꯇ ꯍ ꯑꯃꯣꯟ ꯀꯁ ꯑꯃ ꯀꯥꯏ ꯂꯩꯦꯇꯦ
ꯅꯣꯢꯗꯤ ꯀꯩ ꯌꯦꯟꯖꯥꯡ ꯇꯧꯔꯒꯦ
ꯑꯥ ꯑꯩꯈꯣꯏꯗꯤ ꯀꯩꯅꯣ ꯆꯥꯏ ꯀꯥꯡ ꯊꯥꯔꯣꯢꯏ ꯑꯃ ꯊꯣꯡꯉꯦ ꯑꯗꯒꯤ ꯃꯣꯔꯣꯛ ꯃꯦꯠꯄ ꯄ ꯇꯧꯔꯦ ꯑꯗꯨꯒ ꯑꯗꯨꯃꯥꯏꯅ ꯆꯥꯔꯦ ꯑꯅ ꯏꯔꯑꯣ
ꯑꯁꯣꯏꯒ ꯑꯃꯦꯠꯄꯒ
ꯎꯝ ꯅꯣꯏꯗꯤ
ꯑꯩꯈꯣꯢꯁꯨ ꯀꯥꯡꯁꯣꯏꯅꯦ ꯀꯥꯡꯉꯧꯅꯦ ꯑꯗꯒꯤ ꯉꯥꯗꯨ ꯇꯧꯔꯒ ꯃꯆꯦꯠ ꯃꯆꯦꯠ ꯊꯥꯛꯆꯜꯂꯦ ꯃꯦꯠꯄꯗꯨꯗ
ꯎꯝ ꯑꯣ ꯌꯥꯝ ꯍꯥꯥ ꯍꯥꯎꯋꯦꯒ ꯍꯥꯏꯅꯕꯅꯦ ꯑꯗꯨꯃꯥꯏꯅ ꯆꯥꯕꯗꯣ
ꯎꯝ ꯃꯔꯣꯏ ꯅꯨ ꯈꯔ ꯁꯣꯏꯖꯜꯂꯒ ꯑꯗꯨꯝ
ꯎꯝ ꯑꯩꯁꯨ ꯑꯝꯇ ꯁꯦꯝꯕ ꯇꯝꯇꯥꯏꯔꯦ ꯑꯗꯨꯒꯤꯗꯣ ꯑꯃꯦꯠ ꯀꯀꯥ ꯇꯧꯔꯒ ꯇꯧꯕꯗꯣ ꯎ ꯗꯤ ꯉꯥ ꯅꯨꯡ ꯇꯧꯔꯒ ꯁꯦꯝꯕ ꯈꯣꯠꯄꯗꯣ
ꯍꯥꯎ
ꯀꯩꯅꯣꯗꯤ ꯌꯦꯟꯅꯤ ꯏꯔꯣꯟꯕꯁꯨ ꯆꯥꯗ ꯀꯨꯏꯔꯦ ꯑꯩꯈꯣꯏ ꯄꯨꯜꯂ ꯀꯥꯟꯗ ꯢꯇꯧꯍꯣꯢ ꯇꯧꯔꯒ
ꯎ ꯇꯞ ꯄꯥꯏꯣꯀꯣ
ꯍꯥ ꯄꯥꯏꯒꯦ
ꯎꯝ ꯀꯥꯕ ꯇꯥꯔꯕꯣ ꯌ ꯑ ꯀꯗ ꯍꯧꯦ ꯄꯔ ꯑꯣꯏꯁ ꯀꯦꯟꯗꯜꯗꯣ ꯄꯥꯏꯔꯛꯑꯣ ꯏꯕꯨꯡꯉꯣ
ꯊꯕꯛ ꯏꯪꯈꯥꯡ ꯆꯠꯇꯦꯀꯣ ꯍꯟꯗꯛ
ꯆꯠꯇꯦ
ꯑꯗꯨꯃꯥꯏꯅ ꯄꯥꯏꯔꯛꯑꯣ ꯁꯤ ꯁꯤꯕꯨ ꯇꯪꯪꯂꯛꯑꯣ ꯁꯤꯕꯨ ꯇꯪꯪꯂꯛꯑꯣ ꯁꯤ ꯊꯣꯛꯂꯛ ꯑꯣ
ꯎꯝ ꯇꯥꯏꯌꯦ
ꯏꯃꯥꯥ ꯀꯣꯏ ꯂꯩꯕꯩꯔꯥ ꯈꯪꯗ ꯌꯥꯝ ꯂꯥꯡꯕ ꯑꯗꯣ ꯍꯣꯔꯦꯟ ꯃꯣꯏ ꯁꯤ ꯂꯣꯏꯔꯒ ꯃꯣꯏ ꯆꯠꯈ꯭ꯔꯒ ꯑꯃꯨꯛ ꯐꯥꯎꯅꯁꯦ ꯑꯗꯨꯗꯤ ꯂꯥꯡꯉꯗꯤ ꯅꯨꯡꯉꯥꯏꯇꯦꯗꯅꯀꯣ ꯎꯝ ꯏꯆꯥ ꯊꯣꯏꯕ ꯉꯥꯏꯀꯣ ꯎꯝ ꯀꯩꯗꯧꯔꯝꯃꯤꯅꯣ ꯆꯥꯛꯆꯥ ꯆꯥꯠꯇꯣꯛ ꯍꯤꯞꯄꯕ
ꯆꯥꯛ ꯆꯥꯗ꯭ꯔꯤꯗ ꯉꯥꯛꯇꯪ ꯂꯩ ꯆꯥꯒꯦꯅ ꯆꯥꯅꯤꯡꯗꯦ
ꯎꯝ ꯌꯥꯝ ꯊꯦꯡꯉꯤꯅ ꯑꯩꯈꯣꯏ ꯆꯥꯛ ꯆꯥ ꯇꯣꯛꯅꯔꯦ ꯂꯣꯏꯅ ꯍꯤꯞꯅꯅꯕꯅ
ꯑꯍꯟꯒ ꯂꯣꯏ ꯆꯥꯈ꯭ꯔꯦ ꯑꯉꯥꯡꯈꯩ
ꯎꯝ ꯅꯨꯡꯗꯥꯡ ꯆꯥꯛ ꯆꯥꯗꯅꯗꯤ ꯇꯨꯝꯃꯨꯅꯨꯍꯦ ꯇꯨꯝꯕ ꯌꯥꯗꯕꯅꯤ ꯆꯥꯛꯂ ꯎꯝ ꯎꯝ ꯆꯉꯣ ꯆꯉꯣ ꯆꯉꯣ ꯄꯥꯏꯒꯦ ꯄꯥꯏꯒꯦ ꯄꯥꯏꯒꯦ
ꯅꯣꯏꯔꯣ ꯃꯩ ꯂꯥꯛꯄ꯭ꯔꯥ
ꯑꯩꯈꯣꯏ ꯃꯩ ꯃꯨꯠꯂꯤ
ꯑꯩꯈꯣꯏꯁꯨ ꯃꯩ ꯃꯨꯠꯂꯤꯅꯦ ꯑꯩꯈꯣꯏꯔꯣꯝꯒꯤꯁꯨ ꯀꯩꯗꯧꯕ ꯌꯥꯎꯖꯥꯠꯅꯣ ꯈꯪꯗꯦ ꯉꯁꯤ ꯐꯣꯟ ꯅꯨꯡꯁꯨ ꯆꯥꯔꯖ ꯑꯝꯇꯥ ꯇꯧꯍꯧꯗꯦ ꯐꯖꯗꯣꯔꯦ ꯑꯗꯨꯅꯤ ꯐꯣꯟꯁꯨ ꯆꯥꯔꯖ ꯇꯧꯍꯧꯕ ꯑꯣꯏꯔꯗꯤ ꯐꯕ ꯐꯣꯟꯁꯨ ꯆꯥꯔꯖ ꯇꯧꯍꯧꯗꯦ ꯐꯣꯟ ꯆꯥꯔꯖ ꯇꯧꯍꯧꯔꯝꯃꯗꯤ ꯈꯤꯇꯪꯁꯨ ꯐꯒꯗꯕ ꯎꯝ ꯑꯩꯈꯣꯏꯒꯤꯕꯨꯗꯤ ꯀꯦꯟꯗꯥꯜꯕꯨꯗꯤ ꯂꯩ
ꯉꯁꯥꯏ ꯑꯌꯨꯛꯁꯨ ꯃꯨꯠꯂꯤ ꯅꯣꯏ
ꯀꯣꯏꯒꯁꯨ ꯃꯨꯠꯂꯦ ꯅꯣꯏꯒ ꯑꯩꯈꯣꯏꯒ ꯃꯥꯟꯅꯕ ꯖꯥꯠꯂꯥ ꯀꯨꯅ ꯂꯩꯕ ꯌꯥꯔꯤꯌꯦ ꯑꯩ ꯀꯨꯏ ꯌꯥꯝ ꯂꯩꯕ ꯉꯪꯗꯕ ꯄꯥꯏꯑꯣꯀꯣ ꯈꯣꯡ ꯊꯣꯡꯕ ꯋꯥꯅꯤ ꯐꯅꯥ
ꯎ
ꯇꯥꯔꯕ
ꯎꯝ
ꯎꯝ